ꯍꯜꯂꯣ ꯇꯄꯔ ꯍꯜꯂꯣ ꯇꯕ꯭ꯔꯣ
ꯍꯜꯂꯣ
ꯀꯩꯗꯧꯔꯤꯅꯣ ꯇꯥꯏ ꯇꯥꯏ ꯀꯩꯗꯧꯔꯤꯅꯣ ꯍꯟꯇꯛ ꯃꯔꯛꯁꯦ ꯅꯪ
ꯑꯣ ꯑꯩꯈꯣꯏ ꯏꯃꯨꯡ ꯌꯥꯝ ꯂꯥꯡꯉꯦ
ꯑꯣ
ꯀꯩꯗꯧꯔꯝꯃꯤꯅꯣ
ꯑꯩꯁꯨ ꯐꯝꯂꯒ ꯂꯩꯔꯤꯕꯅꯦ ꯎꯝ ꯑ ꯃꯔꯛꯁꯦ ꯅꯪ ꯀꯔꯤ ꯀꯔꯤ ꯆꯠꯊꯔꯤ
ꯑꯁ ꯑꯩꯗꯤ ꯑꯗꯨꯝ ꯁꯨꯝ ꯂꯩꯔꯤꯗ ꯑꯗꯨꯝ ꯊꯕꯛ ꯁꯝꯃꯔ ꯚꯦꯀꯦꯁꯟ ꯊꯥꯕꯒꯤ ꯌꯨꯝꯗ ꯍꯜꯂꯛꯑꯒ ꯂꯩꯔꯤꯌꯦꯦ ꯅꯗꯤ ꯀꯩ ꯀꯩ ꯍꯣꯅꯒ
ꯑꯩꯁꯦ ꯍꯟꯇꯛ ꯀꯣꯂꯦꯖ ꯑꯗꯨꯝ ꯍꯥꯟꯅꯒꯤꯗꯨꯒꯨꯝꯅ ꯕꯤ ꯁꯤ ꯑꯦꯗꯤ ꯑꯗꯨꯝ ꯆꯠꯊꯔꯒ ꯂꯩꯔꯤ ꯅꯣꯏꯗꯤ ꯀꯔꯤ ꯆꯠꯊꯔꯒ ꯂꯩꯔꯤ
ꯑꯦ ꯑꯩꯗꯤ ꯑꯗꯨꯝ ꯀꯣꯂꯦꯖ ꯇꯝꯃꯤꯗꯣ ꯍꯥꯏꯗꯨꯅꯤ ꯑꯗꯣ ꯕ꯭ꯔꯣꯒꯤꯁꯦ ꯆꯍꯤ ꯀꯌꯥ ꯁꯨꯔꯒꯦ
ꯑꯩꯒꯤ ꯆꯍꯤꯁꯦ ꯑꯩꯠꯇꯤꯟ ꯌꯔꯁ ꯑꯣꯏꯔꯦ ꯅꯪꯒꯤꯗꯤ
ꯏꯅꯥꯎꯅꯤꯅꯦ ꯑꯗꯨꯗꯤ
ꯕ꯭ꯔꯣꯒꯤꯁꯦ ꯆꯍꯤ ꯀꯌꯥ ꯁꯨꯔꯒꯦ ꯑꯗꯨꯗꯤ
ꯆꯍꯤ ꯀꯨꯟꯅꯤꯊꯣꯏꯅꯦ
ꯑꯣ ꯀꯨꯟꯅꯤꯊꯣꯏꯗꯤ ꯑꯁ ꯑꯩꯈꯣꯏ ꯄꯥꯕꯨꯡꯒꯨꯝꯕꯅꯤꯅꯦ ꯑꯗꯨꯗꯤ ꯌꯥꯝꯈꯔꯦꯅꯦ
ꯏꯅꯥ ꯑꯁ
ꯃ ꯉꯔꯤ ꯍꯕꯗꯔꯦ ꯑꯣ ꯄꯕꯨꯡ ꯑꯩꯈꯣꯏ ꯍꯟꯗꯛꯁꯦ ꯏꯟꯁꯥꯡ ꯈꯔ ꯍꯥꯎꯕ ꯍꯥꯏꯕ ꯇꯥꯔꯦꯀꯣ ꯌꯦꯟꯒꯨꯝꯕ ꯆꯥꯔꯦ ꯑꯗꯣ ꯑꯌꯨꯛꯇꯗꯤ ꯌꯦꯟ ꯆꯥꯏ ꯑꯗꯨꯕꯨ ꯅꯨꯡꯗꯥꯡꯗꯗꯤ ꯈꯔ ꯆꯥꯛꯁꯦ ꯌꯦꯟꯁꯥꯡꯁꯦ ꯍꯥꯎꯗ꯭ꯔꯦ ꯑꯗꯣ ꯅꯅꯨꯡꯁꯦ ꯎꯝ ꯑ ꯍꯟꯗꯛ ꯅꯣꯏꯁꯨ ꯀꯣꯂꯦꯖ ꯀꯥꯔꯤꯔꯣ ꯅꯠꯇ꯭ꯔꯒ ꯐꯔꯤ ꯁꯨꯝ ꯐ꯭ꯔꯤ ꯑꯗꯨꯝ ꯂꯩꯕ꯭ꯔꯥ ꯀꯃꯥꯏꯅ ꯇꯧꯔꯤꯒꯦ
ꯕ꯭ꯔꯣꯁꯦ ꯑꯉꯥꯡꯗꯤ ꯑꯣꯏꯔꯛꯏ ꯅꯥꯁꯦ ꯌꯥꯗ꯭ꯔꯦ ꯃꯥꯜꯗ ꯀꯣꯂꯦꯖ ꯁꯝꯃꯔ ꯚꯦꯀꯦꯁꯟ ꯄꯤꯔꯤ ꯍꯥꯏꯔꯒ
ꯑꯣ ꯑꯣ ꯋꯥꯅꯤꯅꯦ ꯆꯨꯝꯃꯤꯅꯦ ꯑꯗꯣ ꯁꯝꯃꯔ ꯚꯦꯀꯦꯁꯟꯁꯦ ꯀꯔꯤ ꯀꯔꯤ ꯍꯣꯠꯅꯔꯦ ꯁꯔꯃꯔ ꯚꯦꯀꯦꯁꯟꯗ ꯍꯂꯣ ꯍꯜꯂꯣ
ꯍꯜꯂꯣ
ꯑ ꯇꯥꯏ ꯇꯥꯏ ꯅ ꯋꯥꯅꯔ ꯈꯪꯗꯦ
ꯀꯌꯥꯃꯨꯛꯇꯤ ꯂꯩꯈ꯭ꯔꯒꯦ
ꯑꯁ ꯑꯗꯨꯒꯨꯝꯕꯗꯨꯗꯤ ꯑꯩ ꯂꯩꯗꯦꯗ
ꯑ ꯆꯤꯟꯊꯤꯕ ꯃꯥꯜꯂꯦꯗ
ꯗꯤꯤꯗ ꯑ ꯁꯛꯇꯛꯇ ꯑꯗꯨꯝ ꯐꯖꯔꯦ ꯍꯥꯏꯕ ꯇꯥꯔꯦꯗ ꯅꯉꯣꯟꯗꯒꯤꯗꯤ ꯑꯩꯅ ꯍꯦꯜꯂꯝꯒꯅꯤ ꯅꯪ ꯑꯣꯗ ꯀꯩꯗꯤꯦ ꯑꯩꯅꯗꯤ ꯐꯖꯅ ꯍꯦꯜꯂꯝꯒꯅꯤ ꯅꯪꯗꯤ ꯀꯌꯥꯝ ꯐꯖꯔꯝꯃꯣꯏꯅꯦ
ꯑꯁ ꯑꯗꯨꯒꯤ ꯋꯥ ꯅꯠꯇꯦꯗ ꯑꯩꯁꯦ ꯅꯨꯄꯤꯅ ꯇꯥꯟꯅ ꯇꯥꯅꯔ ꯂꯩꯔꯕꯗꯨꯅꯦ ꯃꯥꯏꯁꯦ ꯂꯣꯠꯅꯤꯡꯉꯥꯏ ꯂꯣꯠꯐꯝꯒ ꯂꯩꯇ꯭ꯔꯕꯅꯤꯅ ꯈꯪꯗ꯭ꯔꯦ ꯂꯩꯀꯥꯏ ꯈꯨꯗꯤꯡ ꯂꯩꯣꯏꯗꯅ
ꯍꯥꯟꯅ ꯑꯩꯈꯣꯏ ꯆꯤꯡ ꯀꯥꯕꯗꯣ ꯅꯪ ꯅꯤꯡꯁꯤꯡꯕ꯭ꯔꯣ ꯁꯦꯔꯎ ꯁꯦ ꯔꯥꯎ ꯁꯦꯔꯎ ꯑꯩꯒꯤ ꯀꯩꯅꯣꯗꯣ ꯂꯥꯏ ꯀꯟꯅꯕꯒꯤ ꯑꯩꯈꯣꯏ ꯆꯠꯄꯗꯣ ꯅꯪ ꯅꯤꯡꯁꯤꯡꯕ꯭ꯔꯥ ꯅꯤꯡꯁꯤꯡꯖꯧꯔꯦ ꯍꯜꯂꯣꯉ ꯑꯁ ꯑꯗꯨ ꯃꯇꯝꯗꯣ ꯑꯃꯨꯛ ꯂꯥꯛꯂꯝꯕꯗꯤ ꯍꯥꯏꯦꯗꯦꯅꯤꯅꯦ ꯍꯧꯁꯤ ꯏꯁꯦ
ꯍꯣꯏ ꯍꯣꯏ ꯕ꯭ꯔꯣ
ꯑꯣ ꯇꯥꯏ ꯇꯥꯏ
ꯋꯥꯔꯤ ꯑꯃ ꯂꯤꯔꯛꯑꯣꯅ
ꯋꯥꯔꯤꯁꯦ ꯌꯥꯝꯅꯗꯤ ꯂꯩꯕ ꯑꯗꯨꯕꯨ ꯁꯥꯔꯛꯄꯁꯦ ꯀꯃꯥꯏꯅ ꯁꯥꯔꯛꯀꯅꯤ ꯍꯥꯏꯕꯗꯨꯗ ꯃꯊꯥ ꯆꯥꯏꯅꯦ ꯍꯪꯗꯦꯅꯦ ꯀꯃꯥꯏꯅ ꯁꯥꯁꯤꯔꯣ ꯆꯤꯡ ꯀꯥꯕꯒꯤ ꯁꯥꯁꯤ ꯍꯥꯏꯔꯣ ꯅꯠꯇ꯭ꯔꯒ ꯀꯣꯏꯕꯒꯤ ꯁꯥꯁꯤ ꯍꯥꯏꯔꯣ
ꯀꯩꯁꯨ ꯈꯪꯗ꯭ꯔꯦꯗ ꯑꯗꯣ ꯕ꯭ꯔꯣꯗ ꯋꯥ ꯑꯃ ꯍꯥꯏꯒꯅꯤ ꯅꯪꯅ ꯍꯥꯏꯕꯗꯤ ꯑꯩ ꯅꯪꯣꯟꯗ ꯍꯪꯒꯦꯕ ꯅꯪꯅ ꯄꯥꯎꯇꯥꯛꯇꯨ ꯄꯤꯌꯣꯕꯀꯣ
ꯑꯥ
ꯑꯩꯁꯦ ꯃꯄꯥꯟ ꯂꯝꯗ ꯀꯣꯏꯕ ꯆꯠꯅꯤꯡꯉꯥꯏ ꯂꯩꯕ
ꯍ ꯄꯂꯝ ꯍꯥꯏꯥꯏꯗ ꯀꯥꯏꯗ ꯑꯣ ꯍꯥꯏꯕ ꯌꯥꯗꯦꯀꯣ ꯑ ꯆꯠ ꯑꯗꯨꯕꯨꯗꯤ ꯈꯪꯉꯦ ꯑꯗꯨꯕꯨꯗꯤ ꯈꯪꯉꯦ ꯁꯣꯔꯤ ꯑꯗꯣ ꯀꯔꯤ ꯍꯥꯏꯕ ꯅꯪꯒꯤ ꯀꯣꯏꯁꯟꯗ ꯑꯃꯨꯛ ꯍꯥꯏꯔꯣ
ꯃꯄꯥꯜꯂꯝꯖꯕꯗꯣ ꯎꯝ ꯀꯩꯀꯩ ꯄꯨꯔꯗꯤ ꯌꯥꯔꯅꯤ
ꯀꯣꯏꯕꯒꯤꯔ ꯅꯠꯇ꯭ꯔꯒ ꯆꯨꯝꯅ ꯁꯨꯝ ꯚꯤꯖꯤꯠ ꯇꯧꯕꯒꯤꯔ ꯅꯠꯇ꯭ꯔꯒ ꯀꯔꯤ ꯍꯥꯏ ꯑꯣ ꯀꯕꯒꯤꯅꯤ ꯀꯣ ꯑꯣ ꯆꯤꯡꯀꯩ ꯀꯥ ꯑꯣ ꯆꯤꯡ ꯀꯩ ꯀꯥ ꯀꯥ ꯒꯤꯗꯤ ꯅꯪ ꯀꯦꯝꯄꯤꯡꯒꯤꯗꯤ ꯈꯔ ꯗꯔꯀꯥꯔ ꯇꯥꯔꯦꯀꯣ ꯀꯦꯝꯄꯤꯡꯒꯤ ꯑꯗꯨꯒ ꯅꯪꯒꯤ ꯗ꯭ꯔꯦꯁ ꯍꯥꯏꯔꯒ ꯅꯪ ꯐꯖꯕ ꯍꯥꯏꯕꯕꯨ ꯅꯪꯒꯤ ꯋꯤꯟꯄ꯭ꯔꯨꯐꯀꯨꯝꯕ ꯑꯗꯨꯒꯨꯝꯕ ꯑꯗꯨꯒ ꯅꯥꯕ ꯅꯥꯏꯛ ꯁꯨꯁꯀꯨꯝꯕ ꯅꯠꯇ꯭ꯔꯒ ꯔꯟꯅꯤꯡ ꯁꯨꯁꯀꯨꯝꯕ ꯑꯗꯨꯒꯨꯝꯕ ꯗꯔꯀꯥꯔ ꯇꯥꯔꯦ ꯑꯗꯨꯒ ꯆꯥꯅꯕ ꯊꯛꯅꯕ ꯅꯪꯒꯤ ꯗꯔꯀꯥꯔ ꯇꯥꯕ ꯗꯔꯀꯥꯔ ꯑꯣꯏꯕ ꯎꯝ ꯌꯥꯁ ꯒꯌꯥ꯭ꯁ ꯀꯨꯝꯕ
ꯑꯗꯨꯗ ꯑꯗꯨꯝ ꯂꯩꯗꯧ ꯃꯥꯜꯂꯦ ꯑꯩꯒꯤ ꯋꯥꯈꯜꯗꯗꯤ
ꯑꯣ ꯑꯗꯨ ꯂꯩꯔꯒꯗꯤ ꯐꯔꯦ ꯎꯝ ꯑꯗꯨ ꯂꯩꯔꯒꯗꯤ ꯐꯔꯦ ꯑꯗꯣ ꯅꯪꯅ ꯄꯨꯒꯗꯕꯁꯦ ꯐꯤꯔꯣꯜ ꯀꯩꯀꯥꯗꯤ ꯄꯨꯔꯅꯤ ꯅꯪꯒꯤ ꯅꯨꯡꯗꯥꯡꯒꯤ ꯍꯤꯞꯅꯕꯒꯤ ꯑꯗꯣ ꯈꯔ ꯏꯪꯗꯅꯕ ꯍꯥꯏꯕ ꯇꯥꯔꯦꯀꯣ
ꯅ ꯃꯣꯏ ꯭ꯂꯂꯦꯝꯡꯀꯦ ꯀꯩꯒ ꯂꯣꯏ ꯄꯤꯗꯧ ꯃꯥꯜꯂꯦ ꯑꯩꯒꯤ ꯋꯥꯈꯜꯗꯗꯤ ꯃꯣꯏ ꯔꯦꯁ ꯍꯥꯎꯁꯇ ꯑꯗꯨꯝ
ꯔꯦꯁ ꯍꯥꯎꯁꯇꯤ ꯍꯣꯏ ꯑꯣꯏꯔꯝꯕ ꯌꯥꯏ ꯑꯣꯏꯔꯝꯗꯕꯁꯨ ꯌꯥꯏ ꯀꯅꯥ ꯈꯪꯒꯅꯤ ꯑꯗꯣ ꯅꯪ ꯅꯁꯥꯒꯤ ꯄꯨꯕꯅꯗꯤ ꯐꯕꯅꯤ ꯍꯥꯏꯕꯗꯤ ꯑꯗꯨ ꯄꯨꯕꯅꯗꯤ ꯕꯦꯁ ꯑꯣꯏꯒꯅꯤ ꯑꯩꯅ ꯈꯜꯂꯦ
꯭ꯔꯣꯍꯣꯏ
ꯑ ꯑꯗꯨꯒ ꯅꯦ ꯑꯗꯨꯒ ꯅꯪ ꯆꯠꯄꯗꯣ ꯅꯪ ꯀꯣꯏꯔꯤꯕ ꯆꯠꯄꯒꯤꯗꯣ ꯑꯗꯣ ꯅꯪꯗꯤ ꯅꯁꯛ ꯈꯔ ꯊꯤꯕꯅꯤꯅ ꯀꯔꯤꯝꯒꯨꯝꯕ ꯈꯔꯗꯤ ꯇꯩꯗ꯭ꯔꯗꯤ ꯌꯥꯒꯗꯧ ꯃꯥꯟꯗꯦꯗ ꯁꯟꯁꯀ꯭ꯔꯤꯟꯒꯨꯝꯕꯗꯤ ꯄꯨꯎꯕꯣ
ꯕꯣꯔꯣꯁꯦ ꯐꯥꯒꯤ ꯌꯥꯝ ꯍꯩꯌꯦ
ꯐꯒꯤ ꯈꯔ ꯈꯔ ꯇꯧꯗ꯭ꯔꯗꯤ ꯌꯥꯗꯦ ꯑꯗꯨꯅꯦ ꯁꯛꯁꯦ ꯈꯔ ꯐꯖꯍꯟꯁꯦ ꯍꯥꯏꯔꯗꯤ ꯁꯟꯁꯀ꯭ꯔꯤꯟꯒꯨꯝꯕꯗꯤ ꯄꯨꯕ ꯇꯥꯏ ꯃꯊꯧ ꯇꯥꯏ ꯍꯥꯏꯗꯤ ꯁꯟ ꯕꯥꯠ ꯇꯧꯔꯒꯗꯤ ꯑꯣ ꯁꯟꯕꯥꯠꯀꯨꯝꯕ ꯇꯧꯔꯒꯗꯤ ꯅꯪꯒꯤ ꯏꯁꯀꯤꯟꯗꯨꯣ ꯂꯣꯏꯅ ꯆꯥꯔꯅꯦꯕ ꯑꯗꯨꯒꯤ ꯗꯔꯀꯥ ꯗꯔꯀꯥꯔ ꯑꯣꯏꯕ ꯁꯟꯁꯀ꯭ꯔꯤꯟꯒꯨꯝꯕꯗꯤ ꯃꯊꯧ ꯇꯥꯏꯀꯣ ꯄꯨꯅꯕꯗꯤ ꯐꯩ
ꯍꯣꯏ ꯍꯣꯏ ꯍꯣꯏ ꯌꯥꯝ ꯊꯥꯒꯠꯆꯔꯤꯦ ꯍꯥꯏꯕ
ꯑꯗꯨꯒ ꯅꯥꯏꯀ꯭ꯔꯦꯟꯁꯨ ꯗꯔꯀꯥꯔ ꯇꯥꯏ ꯑꯩꯈꯣꯏꯅ ꯆꯦꯛꯁꯤꯟꯍꯧꯗ꯭ꯔꯒꯗꯤ ꯑꯩꯈꯣꯏꯒꯤ ꯀꯖꯦ ꯂꯣꯏꯅ ꯆꯥꯔꯅꯦꯕ ꯑꯗꯨꯒꯤ ꯐꯠꯇꯕ ꯑꯃꯣꯠꯄ ꯀꯩꯀꯥ ꯂꯣꯏꯅ ꯁꯦꯡꯗ꯭ꯔꯒꯗꯤ ꯑꯗꯨꯒꯤ ꯅꯥꯏꯠ ꯀ꯭ꯔꯤꯝ ꯗꯦ ꯀ꯭ꯔꯤꯝ ꯀꯔꯤ ꯀꯔꯥ ꯑꯗꯨꯝ ꯌꯨꯁ ꯇꯧꯕꯅ ꯐꯩꯀꯣ
ꯐꯩꯌꯦ ꯐꯩꯌꯦ ꯑꯗꯣ ꯕ꯭ꯔꯣ ꯑꯩꯈꯣꯏꯗꯤ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯣ ꯑꯩꯈꯣꯏ ꯍꯟꯗꯛꯇꯤ ꯇꯝꯄꯥꯛꯇ ꯂꯩ
ꯕ꯭ꯔꯣꯁꯦ ꯕꯦꯛꯒ꯭ꯔꯥꯎꯟ ꯃꯈꯣꯟꯁꯦ ꯌꯥꯝ ꯇꯥꯕꯒꯨꯝ ꯇꯧꯋꯦ
ꯍꯣꯏ ꯏꯆꯟꯅꯨꯄꯤ ꯂꯩꯌꯦ ꯌꯥꯝ ꯂꯥꯡꯕ
ꯏꯆꯟꯅꯨꯄꯤ ꯕ꯭ꯔꯣꯁꯦ ꯆꯍꯤ ꯌꯥꯝꯃꯦ ꯍꯥꯏꯕ ꯋꯥꯅꯤꯗ ꯑꯩꯉꯣꯟꯗꯒꯤꯗꯤ ꯈꯔ ꯅ ꯅꯧꯗꯧ ꯃꯥꯜꯂꯦꯅꯦ
ꯍꯣꯏ ꯍꯣꯏ ꯑꯩ ꯍꯟꯗꯛꯁꯦ ꯀꯩꯀꯩ ꯇꯧꯔ ꯂꯩꯔꯒꯦ ꯌꯨꯝꯗ
ꯌꯨꯝꯗ ꯍꯥꯏꯕꯕꯕꯨ ꯑ ꯏꯒꯣꯟꯟꯒꯕ ꯍꯤꯡꯒꯣꯣꯟꯒꯨꯝꯕ ꯁꯦꯝꯕ ꯈꯣꯠꯄ ꯂꯧꯒꯨꯝꯕ ꯌꯦꯡꯕ ꯑꯗꯨꯒ
ꯕ꯭ꯔꯣꯁꯦ ꯆꯤꯡꯗ ꯂꯩꯕ꯭ꯔꯥ ꯇꯝꯗ ꯂꯩꯕ꯭ꯔꯥ ꯍꯥꯟꯅ ꯍꯥꯏꯕꯤꯌꯨ
ꯑꯣ ꯍꯥꯟꯅꯗꯤ ꯆꯤꯡꯗ ꯂꯩꯔꯝꯃꯦ ꯑꯗꯨꯕꯨ ꯍꯟꯗꯛꯇꯤ ꯈꯔ ꯏꯅꯥ ꯈꯨꯜꯂꯕꯅꯤꯅ ꯇꯝꯄꯥꯛꯇ ꯂꯩꯔꯦ
ꯑꯁ ꯑꯩꯗꯤ ꯆꯤꯡꯒꯤ ꯂꯥꯏꯞ ꯏꯁꯇꯥꯏꯜꯁꯦ ꯌꯥꯝ ꯄꯥꯝꯃꯦꯕ ꯆꯤꯡꯗ ꯆꯠꯂꯒ ꯑꯩꯈꯣꯏ ꯏꯕꯣꯛꯈꯣꯏꯅ ꯍꯥꯏꯕꯅꯦ ꯃꯣꯏꯁꯨ ꯆꯤꯡꯗꯩꯅꯦꯕ ꯃꯣꯏ ꯆꯤꯡꯗ ꯂꯧꯕꯨꯛ ꯆꯠꯂꯤꯗꯤꯅꯦ ꯆꯨꯖꯥꯛ ꯀꯩꯀꯥ ꯑꯗꯨꯝ ꯂꯧꯕꯨꯇ ꯐꯨꯠꯂ ꯑꯗꯨꯝ ꯆꯥꯏꯑ ꯍꯥꯏꯌꯦ ꯌꯥꯝ ꯍꯥꯎꯋꯦ ꯍꯥꯏꯌꯦꯦ ꯃꯣꯏꯅ ꯍꯥꯏꯕꯗ
ꯑꯁ ꯆꯨꯖꯥꯛ ꯑꯩ ꯆꯨꯖꯥꯛꯇꯤ ꯄꯥꯝꯃꯤꯅꯦ ꯂꯩꯔꯗꯤ ꯄꯨꯔꯛꯎꯅꯦ
ꯊꯕꯤ ꯀꯩꯀꯥ ꯍꯦꯛꯑꯒ ꯂꯧꯗ ꯈꯨꯗꯛ ꯈꯨꯗꯛꯇ ꯐꯨꯠꯂ ꯆꯥꯕꯗꯣ ꯌꯥꯝ ꯍꯥꯎꯋꯦ ꯍꯥꯏꯌꯦ ꯃꯐꯝꯁꯤ ꯌꯥꯝ ꯐꯖꯩ ꯍꯥꯏ ꯌꯥꯝ ꯋꯥꯅ ꯆꯠꯂꯁꯨ ꯃꯐꯝ ꯌꯧꯕꯗ ꯌꯥꯝ ꯐꯖꯩ ꯍꯥꯏ ꯆꯨꯝꯕ꯭ꯔ ꯂꯥꯝꯕ꯭ꯔꯗꯤ ꯈꯪꯗꯦꯀꯣ
ꯆꯨꯝ ꯅꯝꯕꯁꯨ ꯌꯥꯏ ꯆꯨꯖꯥꯛꯇꯣ ꯍꯧꯖꯤꯛ ꯃꯇꯝꯔꯣ
ꯍꯣꯏ ꯆꯨꯖꯥꯛ ꯃꯇꯝꯅꯦ ꯍꯧꯖꯤꯛ ꯆꯨꯖꯥꯛ ꯌꯥꯝ ꯄꯥꯝꯕꯅꯦ ꯆꯥꯛꯍꯥꯎꯒꯦꯔꯥ ꯀꯩꯀꯥꯒꯤꯦꯔꯥ
ꯑꯣ ꯆꯨꯖꯥꯛꯁꯦ ꯍꯧꯖꯤꯛ ꯖꯨꯂꯥꯏ ꯊꯥꯗ ꯑꯗꯨꯝ ꯆꯥꯕ ꯌꯥꯔꯕ ꯅꯠꯇ꯭ꯔꯒ ꯑꯒꯁ ꯊꯥꯗꯒꯤ ꯆꯥꯕ ꯌꯥꯒꯗꯣꯏꯔꯥ ꯀꯃꯥꯏꯅ ꯇꯧꯒꯦ ꯑꯗꯨꯁꯨ ꯈꯪꯅꯤꯡꯉꯤ ꯆꯤꯡꯗ ꯂꯩꯕꯅꯤꯅ ꯅꯣꯏꯗꯩ ꯈꯪꯂꯝꯒꯅꯦꯕ ꯑꯗꯨꯒꯨꯝꯕꯁꯨ
ꯑꯩꯗꯤ ꯆꯤꯡꯗꯁꯨ ꯅꯠꯇꯦ ꯇꯝꯄꯥꯛꯁꯨ ꯅꯠꯇꯦ ꯇꯪꯈꯥꯏꯅꯤ ꯆꯤꯡꯒꯤ ꯊꯕꯛꯇꯤ ꯇꯧꯗꯕꯀꯣ ꯑꯗꯣ ꯑꯩꯈꯣꯏ ꯏꯕ‌ꯦꯛ ꯑ ꯆꯤꯡ ꯂꯥꯞꯄꯗꯩꯅꯦꯕ ꯑꯗꯣ ꯃꯣꯏꯅ ꯍꯥꯏꯕꯗꯨꯅꯤ
ꯃꯤꯔ‌ꯦꯝꯗꯤ ꯅꯠꯇ‌ꯦꯀꯣ ꯅꯪꯁ‌ꯦ
ꯍꯥ
ꯃꯤꯔ‌ꯦꯝꯗꯤ ꯅꯠꯇꯦꯀꯣ
ꯑꯗꯨꯒꯨꯝꯕ ꯍꯥꯏꯒꯅꯨꯕ
ꯑꯣ ꯑꯩꯅ ꯍꯥꯏꯕꯗꯤ ꯆꯨꯝꯅ ꯁꯨꯝ ꯀꯔꯝ ꯐꯥꯒꯤ ꯇꯧꯕ ꯋꯥꯅꯤꯗ
ꯑꯍ ꯐꯒꯤ ꯌꯥꯝ ꯍꯩꯌ‌ꯦ ꯕ꯭ꯔꯣꯁꯦ
ꯐꯥꯒꯤ ꯍꯥꯏꯕꯁꯤꯗꯤ ꯃꯤ ꯂꯣꯏꯅꯃꯛꯇ ꯂꯩꯒꯗꯣꯏꯅꯦ ꯐꯥꯒꯤ ꯌꯥꯎꯗꯅ ꯀꯃꯥꯏꯅ ꯍꯤꯡꯒꯗꯣꯏꯅꯣ ꯑꯩꯈꯣꯏꯁꯦ ꯁꯦꯔꯤꯁ ꯈꯛꯇ ꯆꯠꯂꯒꯗꯤ ꯂꯣꯏꯅ ꯁꯤꯔꯅꯦꯕ ꯑꯗꯨꯒꯤꯅꯦ
ꯍꯥꯏ ꯍꯟꯗꯛ ꯑꯦ ꯍꯣꯔꯦꯟ ꯅꯨꯡꯊꯤꯟꯒꯤꯗꯤ ꯆꯥꯛ ꯍꯤꯟꯖꯥꯡ ꯊꯣꯉꯡꯕꯣ ꯅꯣꯏ ꯏꯃꯨꯡꯗꯤ
ꯍꯧꯖꯤꯛꯄꯨꯗꯤ ꯈꯔ ꯉꯜꯂꯤꯗ ꯍꯣꯔꯦꯟ ꯉꯥꯏꯍꯥꯛ ꯂꯩꯔꯒ ꯊꯣꯡꯉꯅꯤ ꯑꯗꯣ ꯆꯨꯖꯥꯛ ꯃꯇꯝꯗꯨ ꯆꯨꯖꯥꯛ ꯂꯩꯔꯒꯗꯤ ꯕꯣꯔꯥ ꯑꯅꯤ ꯑꯍꯨꯝ ꯄꯥꯝꯃꯤꯅꯦ
ꯆꯨꯖꯥꯛ ꯂꯩꯇꯕꯩꯅꯦ ꯐꯪꯗꯦ ꯎꯗꯦ ꯑꯩꯈꯣꯏꯁꯨ ꯆꯥꯕꯁꯨ ꯐꯪꯗꯦ ꯑꯩ ꯆꯥꯗ꯭ꯔꯤꯌꯦ ꯃꯇꯝꯅꯤ ꯍꯥꯏꯗꯤ ꯍꯥꯏꯌꯦ
ꯃꯇꯝꯅꯤꯗꯤ ꯍꯥꯏꯔꯦ ꯑꯗꯣ ꯊꯕꯤꯒꯨꯝꯕꯗꯤ ꯃꯇꯝ ꯑꯣꯏꯕ꯭ꯔꯥ ꯅꯠꯇ꯭ꯔꯒ
ꯑꯁ ꯈꯪꯗꯦ ꯀꯥꯂꯦꯟ ꯊꯕꯤ ꯍꯥꯏꯕꯗꯤ ꯇꯝꯄꯥꯛꯀꯤ ꯊꯕꯤꯗꯤ ꯃꯇꯝ ꯂꯣꯏꯈ꯭ꯔꯦꯕ
ꯑꯠꯆꯥ
ꯑꯗꯣ ꯍꯣꯏ ꯆꯤꯡꯒꯤ ꯊꯕꯤ ꯀꯪꯂꯥꯎꯒꯤ ꯒꯨꯝꯕꯗꯤ ꯂꯩꯔꯝꯅꯤ
ꯎꯝ ꯎꯝ ꯑꯁ ꯆꯤꯡꯗꯁꯨ ꯀꯥꯗꯕ ꯀꯨꯏꯔꯦ ꯑꯁ ꯅꯨꯡꯗꯤ ꯅꯨꯡꯁꯤꯈ꯭ꯔꯦꯗ ꯍꯥꯟꯅ ꯂꯩꯔꯝꯕ ꯑꯩꯒꯤ
ꯏꯅꯥꯎꯈꯣꯏꯗꯤ ꯏꯃꯨꯡꯗ ꯃꯤ ꯀꯌꯥꯃꯨꯛ ꯂꯩꯒꯦ
ꯑꯣ ꯄꯥꯕꯨꯡ ꯑꯩꯈꯣꯏꯁꯦ ꯀꯩꯅꯣꯅꯤꯗ ꯏꯃꯨꯡꯁꯦ ꯇꯔꯦꯠ ꯍꯥꯏꯕꯥꯇꯥꯔꯦ
ꯑꯩꯈꯣꯏꯁꯨ ꯃꯤ ꯌꯥꯝꯗꯦꯗ ꯃꯤ ꯑꯩꯈꯣꯏ ꯏꯃꯥ ꯏꯄꯥꯅ ꯄꯣꯛꯄ ꯃꯤ ꯑꯃꯒꯗꯅꯦ ꯑꯩꯒ
ꯑ‌ꯣ
ꯏꯊꯟꯗꯅꯦꯕ ꯆꯥꯎꯄꯣꯛꯅꯦ ꯑꯩꯁꯦ ꯁꯅꯥ ꯃꯇꯨꯝꯁꯨ ꯍꯥꯏꯌꯦ ꯃꯤꯅ
ꯑ ꯄꯥꯕꯨꯡꯁꯦ ꯂꯨꯍꯣꯡꯗ ꯂꯨꯍꯣꯡꯁꯨ ꯂꯨꯍꯣꯡꯈ꯭ꯔꯕꯅꯤꯅ ꯂꯨꯍꯣꯡꯕ ꯅꯠꯇ꯭ꯔꯕ ꯂꯨꯍꯣꯡ ꯂꯨꯍ‌ꯣꯡ ꯁꯈ꯭ꯔꯕꯅꯤꯅ ꯑꯉꯥꯡꯒꯗꯤ ꯂꯩ ꯀꯌꯥ ꯁꯨꯔꯨꯒ‌ꯦ ꯑꯣ ꯍꯧꯖꯤꯛ ꯀꯥꯔꯦ ꯍꯥꯏꯕ ꯋꯥꯅꯤ ꯁꯝꯃꯔ ꯚꯦꯀꯦꯁꯟꯗꯤ ꯊꯥꯔꯦ ꯑꯗꯣ ꯆꯍꯤꯗꯤ ꯌꯥꯝꯈ꯭ꯔꯦ ꯄꯕꯨꯡ ꯄꯥꯕꯨꯡꯁꯨ ꯑꯣꯏꯔꯝꯒꯅꯤ
ꯍꯣꯏ ꯑꯩ ꯑꯩ ꯍꯧꯖꯤꯛ ꯃꯊꯛ ꯀꯥꯗꯣꯏꯅꯦ ꯃꯊꯛꯇ ꯆꯠꯇꯣꯏꯅꯦ
ꯅꯇꯩ ꯄꯥꯕꯨꯡꯁꯨ ꯑꯣꯏꯔꯝꯒꯅꯤꯁꯨ ꯈꯜꯂꯦꯕ ꯑꯗꯣ ꯑꯉꯥꯡꯁꯨ ꯌꯥꯝ ꯂꯩꯔꯝꯒꯗꯧ ꯃꯥꯟꯅꯕ ꯑꯗꯨꯗꯒꯤ
ꯑ ꯆꯤꯍꯦ ꯑꯗꯨꯝ ꯏꯃꯥꯟꯅꯕꯁꯤꯡꯅ ꯑꯗꯨꯝ ꯄꯪꯀꯥꯎꯗ ꯂꯛꯅꯕꯁꯦ
ꯑ
ꯑꯩ ꯈꯔ ꯑꯉꯥꯡ ꯑꯣꯏꯔꯝ ꯃꯇꯝꯗꯣ ꯊꯔꯣꯏ ꯈꯨꯟꯕ ꯆꯠꯄ ꯂꯧ ꯆꯠꯄ ꯑꯁꯤꯁ ꯌꯥꯝ ꯅꯨꯡꯁꯤꯔꯦ ꯍꯧꯖꯤꯛ ꯍꯟꯗꯛ ꯑꯉꯥꯡꯁꯤꯡꯗꯤ ꯑꯗꯨꯒꯨꯝꯕ ꯊꯕꯛꯇꯣ ꯇꯧꯕ ꯎꯗ꯭ꯔꯦꯅꯦꯀꯣ ꯄ ꯍꯥꯏꯗꯤ ꯃꯣꯏ ꯇꯧꯔꯗꯤ ꯌꯥꯝ ꯆꯥꯎꯈꯠꯇꯕ ꯃꯑꯣꯡꯗ ꯈꯜꯂ ꯃꯥꯜꯂꯦ ꯃꯣꯏꯁꯦꯀꯣ
ꯃꯥꯅꯦ ꯃꯥꯅꯦ ꯊꯥꯏꯅꯒꯤ ꯃꯇꯝꯗꯨꯒ ꯍꯧꯖꯤꯛꯀꯤ ꯃꯇꯝꯗꯨꯒ ꯌꯥꯝꯅ ꯍꯣꯡꯈ꯭ꯔꯦ
ꯄꯥꯕꯨꯡꯗꯤ ꯄꯥꯕꯨꯡꯗꯤ ꯑꯉꯥꯡ ꯑꯣꯏꯔꯤ ꯩꯗ ꯌꯥꯝ ꯁꯥꯊꯤ ꯍꯥꯏꯇꯥ ꯑꯗꯨꯝ ꯈꯨꯟ